ꯇꯥꯏ ꯇꯥꯏ
ꯆꯥꯛ ꯆꯥꯔꯕꯣ
ꯆꯔꯦ
ꯀꯩ ꯃꯊꯦꯜ ꯆꯥꯔꯕ ꯑꯥꯎ ꯆꯥꯔꯦ
ꯑꯈꯣꯏ ꯉꯁꯤ ꯏꯔꯣꯜꯂꯦ ꯀꯥꯡꯍꯧ ꯑꯃ ꯉꯧꯔꯦ
ꯑꯈꯣꯏꯗꯤ ꯀꯩꯅꯣ ꯇꯧꯋꯦ ꯎꯝ ꯃꯔꯣꯏ ꯊꯣꯡꯉꯦ
ꯑꯣ
ꯑꯗꯨꯒ ꯀꯥꯡꯍꯧ ꯑꯃ ꯉꯧꯋꯦ ꯀꯃꯥꯏ ꯀꯃꯥꯏ ꯇꯧꯔꯤꯒꯦ ꯅꯨꯡꯉꯥꯏꯔꯤꯕꯣ
ꯅꯨꯡꯉꯥꯏꯗꯤ
ꯑꯉꯥꯡ ꯀꯥꯂꯦꯟ ꯁꯨꯇꯤ ꯂꯣꯏꯒ꯭ꯔꯕꯣ
ꯂꯣꯏꯔꯦ
ꯁ꯭ꯀꯨꯜ ꯀꯥꯕ ꯍꯧꯔꯕ
ꯁ꯭ꯀꯨꯜ ꯀꯥꯕ ꯍꯧꯔꯦ ꯅꯣꯏ ꯂꯣꯏꯅꯗ꯭ꯔꯤꯕꯣ
ꯑꯈꯣꯏꯗꯤ ꯍꯌꯦꯡꯗꯩ ꯀꯥꯗꯣꯏꯅꯤ
ꯑꯣ
ꯀꯥꯂꯦꯟ ꯁꯨꯇꯤ ꯃꯅꯨꯡ ꯀꯣꯏꯕ ꯑꯝꯇ ꯆꯠꯍꯧꯗ꯭ꯔꯕꯣ
ꯀꯥꯂꯦꯟ ꯁꯨꯇꯤ ꯃꯅꯨꯡ ꯀꯣꯏꯕ ꯆꯠꯂꯦ ꯑꯗꯒꯤ ꯑꯥ ꯀꯩꯅꯣꯗ ꯎꯝ ꯊꯝꯕꯥꯜꯒꯤ ꯆꯠꯂꯨꯔꯦ ꯀꯪꯂꯥꯗꯁꯨ ꯆꯠꯂꯨꯔꯦ
ꯌꯥꯝ ꯆꯠꯊꯔꯝꯃꯦꯅꯦ ꯑꯗꯨꯗꯤ
ꯌꯥꯝ ꯆꯠꯊꯔꯨꯔꯦ
ꯊꯝꯕꯥꯜ ꯍꯦꯛꯐꯝ ꯆꯠꯄꯗꯨꯕꯨ ꯅꯨꯡꯉꯥꯏꯕ꯭ꯔꯣ ꯀꯃꯥꯏꯅ ꯇꯧꯒꯦ
ꯅꯨꯡꯉꯥꯏꯌꯦ ꯅꯣꯏ ꯆꯠꯇ꯭ꯔꯤꯕꯣ
ꯆꯠꯇ꯭ꯔꯤ
ꯑꯉꯥꯡ ꯀꯥꯂꯦꯟ ꯁꯨꯇꯤ ꯃꯅꯨꯡ ꯆꯠꯍꯧ ꯌꯥꯗ꯭ꯔꯣ
ꯑꯁ ꯀꯥꯂꯦꯟ ꯁꯨꯇꯤ ꯃꯅꯨꯡꯗꯣ ꯏꯄ꯭ꯋꯥ ꯅꯨꯨꯄꯥ ꯑꯃ ꯂꯨꯍꯣꯡꯕ ꯇꯥꯁꯤꯜꯂꯛꯇꯅ ꯑꯩꯁꯦ ꯇꯥꯏꯃꯤꯡꯗꯨ ꯌꯥꯗ꯭ꯔꯕ ꯑꯥ ꯊꯝꯕꯥꯜ ꯍꯦꯛꯐꯝꯗꯣ ꯃꯤꯅ ꯑꯅꯧꯕꯅꯤ ꯌꯥꯝ ꯐꯖꯩ ꯐꯖꯩ ꯍꯥꯏꯅꯕ
ꯐꯖꯩꯌꯦ
ꯑꯗꯨꯗ ꯅꯨꯡꯉꯥꯏꯕ꯭ꯔꯥ ꯀꯃꯥꯏꯅ ꯇꯧꯒꯦ ꯏꯆꯥꯈꯩꯅ ꯆꯠꯁꯤ ꯆꯠꯁꯤ ꯌꯥꯝ ꯍꯥꯏꯕꯅꯦ ꯑꯗꯣ
ꯁꯨꯇꯤꯒꯨꯝꯕ ꯑꯝꯗ ꯆꯠꯄ ꯅꯠꯇ꯭ꯔꯗꯤ ꯌꯥꯔꯔꯣꯏ
ꯆꯠꯂꯨꯆꯨ ꯌꯥꯝ ꯐꯖꯕꯅꯦ ꯌꯥꯝꯅ
ꯍꯦꯛꯑꯒ ꯑꯗꯨꯝ ꯏꯁꯥꯅ ꯍꯦꯛꯆꯔꯒ ꯂꯩꯕꯒ ꯌꯥꯏꯌꯦꯌꯦ
ꯑꯥ
ꯑꯗꯨꯅꯦ ꯅꯨꯡꯉꯥꯏꯗꯧ ꯃꯥꯜꯂꯤ ꯆꯠꯂꯨꯁꯦꯅ ꯍꯥꯏꯅꯕꯅꯦ ꯑꯗꯣ ꯀꯪꯂꯥꯗꯗꯤ ꯀꯩꯗꯧꯉꯩ ꯆꯠꯂꯨꯏꯕ
ꯀꯪꯂꯥꯗ ꯅꯍꯥꯟ ꯆꯠꯂꯨꯔꯦ ꯃꯅꯨꯡꯗ ꯑꯉꯥꯡꯈꯩ ꯁꯥꯏꯀꯜ ꯊꯧꯗꯅ ꯑꯗꯩ ꯃꯅꯨꯡꯗꯣ ꯀꯪꯂꯥ ꯃꯅꯨꯡꯗꯣ ꯀꯣꯏꯕ ꯂꯣꯏ ꯔꯥꯎꯟ ꯆꯠꯂꯦ
ꯀꯨꯏꯔꯦ ꯀꯪꯂꯥꯁꯦ ꯆꯠꯇꯕ ꯑꯗꯣ ꯍꯧꯖꯤꯛꯇꯤ ꯃꯅꯨꯡꯗꯣ ꯑꯉꯥꯡ ꯁꯥꯟꯅꯔꯁꯨ ꯌꯥꯏ ꯌꯥꯝ ꯅꯨꯡꯉꯥꯏꯔꯦꯅ ꯍꯥꯏꯅꯕ
ꯑꯧ ꯅꯨꯡꯉꯥꯏꯔꯦ ꯁꯥꯏꯀꯜ ꯊꯧꯐꯝꯗꯩ ꯀꯩꯗꯒꯤ ꯂꯣꯏ ꯂꯩꯔꯦ ꯍꯧꯖꯤꯛꯇꯤ ꯑꯗꯒꯤ ꯑꯩꯈꯣꯏꯅ ꯃꯅꯨꯡꯗꯣ ꯑꯣꯏꯒꯦ ꯍꯥꯏꯔꯁꯨ ꯃꯣꯏꯒꯤ ꯔꯤꯛꯁꯣ ꯑꯣꯛꯇꯣ ꯂꯩꯌꯦꯕ
ꯎꯝ
ꯑꯗꯨꯗ ꯇꯧꯔꯒ ꯃꯅꯨꯡꯕꯨꯛ ꯀꯣꯏꯕ ꯆꯠꯄ
ꯑꯣ ꯀꯩꯅꯣꯗꫭ ꯏ ꯔꯤꯛꯁꯣꯗꫭ
ꯏ ꯔꯤꯁꯣꯗꯣ
ꯑꯣ ꯃꯅꯨꯡꯗꯣ ꯆꯥꯎꯕꯅꯤꯅ
ꯑꯥ
ꯈꯣꯡꯅ ꯆꯠꯂꯁꯨ ꯐꯔꯛ ꯇꯥꯕꯗꯣ
ꯑꯁ ꯅꯣꯡꯃꯗ ꯂꯣꯏ ꯉꯝꯃꯣꯏꯗ
ꯑꯣ ꯏ ꯔꯤꯛꯁꯣꯒ ꯌꯥꯝ ꯊꯝꯃꯕ ꯑꯣꯏꯔꯦ
ꯑꯥꯎ
ꯀꯨꯏꯔ‌ꯦꯗ ꯀꯪꯂꯥꯒ ꯆꯠꯇꯕ ꯆꯍꯤ ꯃꯉꯥ ꯇꯔꯥꯕꯨ ꯁꯨꯔꯛꯑꯃꯅꯤ ꯑꯗꯨꯝ ꯁꯤꯗ ꯅꯛꯅ ꯑꯗꯨꯝ ꯂꯩꯕꯅꯤꯅ ꯑꯗꯨꯝ ꯏꯀꯣꯟꯅ ꯆꯠꯂꯁꯨ ꯌꯥꯔ‌ꯦꯅ ꯑꯗꯨꯝ ꯑꯇꯣꯞꯄ ꯑꯗꯨꯝ ꯆꯠ ꯂꯩꯕꯗꯣ
ꯑꫭ
ꯅꯣꯏ ꯅꯣꯏ ꯀꯌꯥ ꯆꯠꯂꯨꯏꯕ
ꯑꯁ ꯑꯩꯈꯣꯏ ꯃꯤ ꯌꯥꯝꯃꯦ ꯑꯉꯥꯡꯈꯩꯒ ꯇꯧꯔꯒ
ꯎꯝ
꯭ꯔ
ꯑꯩꯈꯣꯏꯁꯨ
ꯒꯤꯗ ꯀꯥꯡꯒꯤꯗ ꯑꯣꯏꯅ ꯆꯠꯂꯁꯤ ꯏꯁ꯭ꯀꯣꯟꯜꯗꯅ
ꯑꯥꯎ ꯏꯆꯥꯈꯩꯁꯦ ꯒ꯭ꯌꯥꯟ ꯇꯥꯔꯛꯄꯗꯒꯤ ꯀꯥꯡꯁꯦ ꯏꯟꯊꯤ ꯅꯨꯡꯉꯥꯏꯅ ꯌꯦꯡꯗ꯭ꯔꯤꯕꯅꯦ ꯍꯟꯗꯛꯇꯤ ꯑꯝꯇꯕꯨ ꯄꯨ ꯇꯥꯔꯦ
ꯀꯥꯡꯒ ꯃꯁꯛ ꯈꯪꯉꯨꯔꯣꯏꯗ
ꯎꯝ
ꯍꯥꯏꯗꯤ ꯍꯧꯖꯤꯛꯀꯥꯟꯗꯤ ꯁꯤꯨꯒꯨꯝꯕ ꯏꯁ꯭ꯀꯣꯟꯒꯤ ꯑꯗꯒꯤ ꯀꯣꯅꯨꯡꯒꯤ ꯁꯤꯒꯨꯝꯕ ꯅꯠꯇꯅ ꯑꯆꯧ ꯃꯆꯥ ꯑꯝꯇꯥ ꯍꯥꯏꯗꯤ ꯂꯩꯔꯛ ꯈꯨꯜꯂꯛꯇ ꯄꯪꯆꯤꯡꯗ ꯆꯤꯡꯕꯗꯣ ꯍꯧꯖꯤꯛꯀꯥꯟꯗꯤ ꯑꯝꯇ ꯆꯤꯡꯅꯗ꯭ꯔꯦꯕ
ꯑꯧ ꯍꯧꯖꯤꯛꯀꯥꯟ ꯆꯤꯡꯅꯗ꯭ꯔ‌ꯦ ꯊꯥꯏꯅ ꯑꯩꯈꯣꯏ ꯑꯉꯥꯡ ꯑꯣꯏꯔꯤꯉꯩꯗꯗꯤ ꯑꯁ ꯂꯩꯔꯛ ꯈꯨꯜꯂꯛꯀꯤ ꯀꯥꯡ ꯆꯤꯡꯊꯣꯔꯛꯄ ꯃꯌꯥꯝꯗ ꯍꯩꯔꯨꯛ ꯂꯥꯛꯅꯕꯗ
ꯑꯥꯎ ꯊꯑꯣꯏꯒꯤ ꯑꯉꯥꯡꯁꯤꯡꯁꯦ ꯕꯦꯛ ꯑꯃꯃꯝ ꯌꯥꯜꯂꯒ ꯑꯩꯈꯣꯏꯁꯨ ꯅꯍꯥꯟꯋꯥꯏꯝ ꯆꯠꯂꯛꯑꯦꯕ
ꯑꯧ ꯍꯧꯖꯤꯛꯇꯤ ꯀꯥꯡꯒꯥꯁꯦ ꯃꯥꯟ
ꯍꯧꯖꯤꯛꯇꯤ ꯀꯥꯡꯒꯁꯦ ꯀꯥꯡ ꯃꯥꯟꯗ꯭ꯔꯦ
ꯑꯣ ꯀꯩꯅꯣ ꯇꯧꯒꯦ ꯎꯝ ꯄꯥꯎ ꯍꯥꯏꯔꯛꯀꯦ ꯀꯥꯡꯗꯨ ꯀꯣꯏꯔꯨꯁꯦ
ꯑꯥꯎ ꯀꯣꯏꯔꯨꯁꯦ
ꯑꯩꯈꯣꯏꯁꯨ ꯎꯝ ꯉꯍꯥꯟꯃꯨꯛꯇꯤ ꯃꯣꯏꯔꯥꯡ ꯂꯥꯏ ꯍꯔꯥꯎꯔꯤꯉꯩꯗ ꯌꯦꯡꯕ ꯆꯠꯂꯨꯏꯌꯦ
ꯑꯥ
ꯑꯗꯨ ꯃꯣꯏꯒꯤ ꯎꯝ ꯂꯥꯏꯕꯧ ꯁꯥꯕ ꯀꯩꯗꯧꯕꯗꯨꯗꯤ ꯊꯦꯡꯕꯅꯤꯅ ꯌꯦꯡꯕꯗꯣ ꯐꯔꯛ ꯇꯥꯏꯗꯅ
ꯑꯥ
ꯑꯗꯨꯅ ꯂꯥꯏꯗꯪ ꯈꯣꯏꯔꯃ ꯂꯥꯛꯑꯦ ꯑꯗꯩ ꯏꯆꯥꯈꯩ ꯐꯣꯇꯣ ꯈꯔ ꯅꯝꯃꯒ ꯁꯦꯟꯗ꯭ꯔꯥꯗ ꯆꯪꯉꯒ ꯆꯥꯛ ꯑꯣꯏꯅ ꯆꯥꯔꯦ ꯑꯗꯩ ꯁꯤꯅꯔꯤ ꯈꯔ ꯌꯦꯡꯉꯒ
ꯑꯗꯨꯝ ꯃꯣꯏꯔꯥꯡ ꯕꯖꯥꯔꯗ ꯈꯔ ꯆꯪꯉꯒ ꯑꯗꯨꯝ ꯍꯜꯂꯛꯑꯦ ꯌꯥꯝ ꯀꯟꯅ ꯀꯣꯏꯔꯛꯇ꯭ꯔꯦꯕ
ꯑꯣ
ꯑꯗꯣ ꯃꯣꯏ ꯂꯣꯛꯇꯥꯛꯀꯤ ꯌꯨꯝ ꯁꯥꯕꯤ ꯑꯃ ꯂꯩꯕꯗꯣ
ꯑꯥꯎ
ꯑꯗꯨꯗ ꯑꯝꯇꯪ ꯆꯠꯂꯨꯁꯦꯗꯤ ꯍꯥꯏꯅꯕꯅꯤ ꯌꯥꯝ
ꯑꯗꯨ ꯆꯠꯂꯨꯕ ꯌꯥꯏꯌꯦ
ꯑꯥꯎ ꯅꯣꯏ ꯆꯠꯄ ꯃꯤ ꯌꯥꯎꯅꯔꯨꯔꯕꯣ
ꯌꯥꯎꯅꯔꯨꯔꯦ
ꯀꯃꯥꯏ ꯀꯃꯥꯏ ꯇꯧꯖꯥꯠꯅꯣ ꯌꯥꯝ ꯅꯨꯡꯉꯥꯏꯖꯥꯠꯂꯥ
ꯌꯥꯝ ꯅꯨꯡꯉꯥꯏ ꯍꯥꯏꯔꯤꯌꯦ ꯆꯥꯐꯝ ꯊꯣꯡꯐꯝ ꯂꯣꯏꯅ ꯃꯣꯏ ꯂꯣꯏ ꯂꯩ ꯍꯥꯏꯌꯦꯕ
ꯎꯝ ꯑꯣ ꯑꯗꯨꯒꯨꯝꯕ ꯂꯩꯔꯗꯤ ꯐꯩ ꯄꯣꯠ ꯆꯩꯩ ꯂꯩꯔꯒ ꯄꯨꯔ ꯆꯠꯂꯒ ꯑꯗꯨꯝ ꯊꯣꯡꯕ ꯌꯥꯏꯗꯅ
ꯑꯥ ꯑꯗꯒꯤ ꯀꯥ ꯀꯥ ꯆꯥꯛ ꯊꯣꯡꯐꯝꯒꯤ ꯑꯗꯒꯤ ꯇꯨꯝꯐꯝꯒꯤ ꯆꯥꯐꯝ ꯃꯣꯏ ꯂꯣꯏ ꯂꯩ ꯍꯥꯏꯌꯦꯕ ꯑꯗꯨꯗ ꯑꯗꯨꯅ ꯑꯍꯤꯡ ꯑꯍꯤꯡ ꯂꯦꯛꯄꯗ ꯑꯗꯨꯝ ꯑꯍꯤꯡ ꯂꯦꯛꯅꯔꯤꯁꯦ
ꯎꯝ ꯑꯗꯣ ꯃꯣꯏ ꯑꯍꯤꯡ ꯂꯦꯛꯄꯗꯗꯤ ꯐꯦꯃꯤꯂꯤꯒꯨꯝꯕ ꯑꯗꯒꯤ ꯅꯨꯄꯥ ꯉꯥꯛꯇ ꯅꯨꯄꯤ ꯉꯥꯛꯇ ꯑꯗꯨꯝꯕ ꯅꯠꯇ꯭ꯔꯗꯤ ꯌꯥꯗꯦ ꯍꯥꯏꯌꯦ
ꯑꯗꯨꯃꯥꯏꯅ ꯍꯥꯏꯌꯦ
ꯑꯥꯎ ꯍꯤꯒ ꯇꯣꯡꯉꯒ ꯃꯇꯦꯛ ꯑꯃ ꯆꯠꯂꯦ ꯍꯥꯏꯌꯦꯕ ꯃꯣꯏꯒꯤ ꯏꯁꯤꯡ ꯃꯌꯥꯏ ꯏꯁꯤꯡꯗ ꯁꯥꯕꯅꯤꯅ ꯇꯥꯎꯔꯒ ꯃꯣꯏ ꯐꯨꯝꯗꯤ ꯃꯊꯛꯇꯨꯗ ꯇꯧꯕ ꯑꯣꯏ ꯃꯥꯜꯂꯦꯕ ꯑꯩꯗꯤ ꯀꯤꯕꯨ ꯀꯤꯖꯩꯗ
ꯐꯨꯝ ꯃꯊꯛꯇꯨꯗ ꯍꯣꯏ ꯆꯠꯂꯒ ꯌꯦꯡꯉꯨꯕꯗꯨ ꯌꯥꯏ ꯑꯗꯨꯃꯥꯏꯅ ꯑꯍꯤꯡꯒꯨꯝꯕ ꯂꯦꯛꯄꯗꯤ ꯀꯤꯖꯩꯌꯦꯕ
ꯎꯝ ꯏꯆꯥ ꯏꯁꯨꯅ ꯃꯈꯨꯠ ꯌꯥꯎꯕꯅꯦ ꯏꯕꯦꯃꯥ ꯏꯁꯤꯡ ꯅꯥꯀꯟꯗꯨꯗ ꯁꯣꯝ ꯅꯥꯀꯟꯗ ꯋꯥꯔꯤ ꯁꯥꯟꯅꯔꯤꯉꯩꯗ ꯊꯣꯛꯈ꯭ꯔꯣ ꯄꯤꯛꯅꯤꯛ ꯆꯠꯄꯕꯨ ꯐꯔꯛ ꯇꯥꯅꯤ ꯑꯉꯥꯡ ꯅꯨꯕꯤꯒꯥꯁꯦ ꯄꯨꯕꯗ ꯈꯔ ꯆꯦꯛꯁꯤꯟꯗ꯭ꯔꯗꯤ ꯌꯥꯔꯣꯏꯕ
ꯑꯥꯎ ꯑꯩꯈꯣꯏꯒꯤꯅ ꯃꯈꯣꯡ ꯃꯈꯨꯠꯇꯨ ꯌꯥꯎꯕꯅꯤꯅ
ꯃꯣꯏ ꯑꯃꯈꯛ ꯑꯣꯏꯔꯗꯤ ꯐꯩꯕꯤꯃ ꯃꯣꯏ ꯑꯍꯨꯝ ꯃꯔꯤ ꯁꯨꯔꯛꯑꯗꯤ ꯍꯦꯛꯇ ꯂꯦꯡꯉꯤꯅꯦ
ꯎꯝ
ꯅꯣꯏ ꯅꯣꯏ ꯂꯩꯁꯥꯕꯤꯈꯦ ꯍꯟꯗꯛꯇꯤ ꯀꯣꯏꯕ ꯑꯝꯇ ꯆꯠꯅꯗ꯭ꯔꯥ ꯖꯥꯂꯣ ꯄꯥꯎ ꯑꯝ ꯇ ꯍꯥꯏ
ꯁꯥꯕꯤꯒꯩ ꯂꯩꯩꯁꯥꯕꯤꯒꯦ ꯍꯟꯗꯛꯇꯤ ꯁ꯭ꯋꯥꯏꯗ ꯑꯣꯏꯅ ꯀꯣꯏꯕ ꯃꯥꯜꯂꯦ ꯑꯔꯥꯞ ꯑꯔꯥꯞꯄ ꯅꯠꯇꯕꯤ ꯉꯔꯥꯡꯁꯨ ꯑꯦꯝ ꯌꯨꯗ ꯁꯤꯡꯖꯨ ꯑꯗꯒꯤ ꯑꯣ ꯄꯣꯛ ꯃꯤꯛꯆ꯭ꯔ ꯑꯗꯨ ꯆꯥꯔꯨꯏ ꯍꯥꯏ ꯁꯤꯡꯖꯨ ꯂꯨꯄꯥ ꯌꯥꯡꯈꯩꯒꯤꯌ ꯌꯥꯝꯃꯦ ꯑꯈꯣꯏꯁꯨ ꯍꯧꯅꯔꯝꯗ ꯆꯠꯂꯨꯁꯦ
ꯑꯧ ꯌꯥꯔꯦ ꯆꯠꯂꯨꯁꯦ ꯑ ꯑꯉꯥꯡ ꯁꯥꯟꯅꯕꯝꯁꯨ ꯂꯩꯕꯅꯦꯕ
ꯑꯣ
ꯈꯣꯏꯒꯤ ꯂꯝꯕꯤ ꯅꯥꯀꯟꯗꯨꯗꯅꯦ ꯍꯦꯛ ꯆꯪꯐꯝꯒꯤ ꯃꯆꯤꯟ ꯌꯥꯝ ꯆꯪꯗ꯭ꯔꯤꯉꯩꯒꯤꯗꯨꯗꯅꯦ ꯑꯉꯥꯡꯒꯤ ꯁꯥꯟꯅꯐꯝ ꯂꯝꯄꯥꯛ ꯀ ꯀꯅꯣ ꯇꯧꯕꯝ ꯂꯩꯕꯅꯦ ꯂꯣꯏꯅ ꯏꯅꯥꯎꯄꯥ ꯑꯃ ꯅꯨꯄꯤꯕ ꯑꯗꯣ ꯃꯥ ꯊꯤꯟ ꯆꯪ ꯆꯠꯄꯗ ꯍꯦꯛ ꯍꯦꯛ ꯈꯪꯕ
ꯑꯗꯩ ꯃꯅꯨꯡꯗꯖꯨ ꯂꯤꯛꯂꯥ ꯕꯦꯀꯔꯤ ꯆꯥꯎꯅ ꯍꯥꯡꯈ꯭ꯔꯦꯗꯅ ꯑꯃ
ꯑꯥ
ꯑꯦꯝ ꯌꯨ ꯃ ꯍꯥꯡꯉꯦꯃ ꯍꯧꯖꯤ ꯌꯝ ꯂꯩꯕ ꯃꯅꯨꯡꯗ ꯂꯩꯀꯥꯏ ꯑꯃ ꯆꯥꯎꯅꯅꯤꯅ ꯏꯟꯖꯥꯡ ꯅꯥꯄꯤꯒ ꯑꯗꯨꯝ ꯌꯣꯜꯂꯦꯗ ꯄꯣꯠꯐꯝ ꯇꯧꯔꯒ
ꯑꯣ ꯃꯅꯨꯡꯖꯤꯗ
ꯑꯥꯎ ꯄꯨꯔꯥ ꯂꯩꯀꯥꯏ ꯑꯃꯅꯤꯅꯤ ꯀꯩꯅꯣ ꯑꯩꯈꯣꯏ ꯂꯩꯀꯥꯏꯗꯤ ꯑꯗꯨꯅ ꯍꯦꯟ ꯆꯥꯎꯔꯝꯅꯤ ꯒꯩꯅꯣ
ꯑꯗꯨꯅꯦ ꯃꯣꯏ ꯑꯩꯅ ꯎ ꯀꯩꯅꯣꯒꯩ ꯂꯩꯁꯥꯕꯤꯒꯩ ꯀꯣꯏꯕ ꯆꯠꯇ꯭ꯔꯕ꯭ꯔꯥ ꯈꯣꯠꯇ꯭ꯔꯕ꯭ꯔꯥ ꯀꯣꯏꯕ ꯆꯠꯂꯨꯁꯤ ꯍꯥꯏꯕꯗ ꯃꯣꯏ ꯑꯔꯥꯞꯄꯗ ꯀꯣꯏꯕꯗꯨ ꯆꯠꯇ꯭ꯔꯦ ꯑꯗꯣ ꯑꯅꯛꯄ ꯁ꯭ꯋꯥꯏꯗ ꯑꯦꯝ ꯌꯨ ꯃꯅꯨꯡꯗ ꯀꯣꯏꯕ ꯆꯠꯂꯨꯏ ꯁꯤꯡꯖꯨ ꯆꯥꯔꯛꯑꯦ ꯁꯤꯡꯖꯨ ꯂꯨꯄꯥ ꯌꯥꯡꯈꯩꯒꯤ ꯌꯝ ꯌꯝ ꯃꯦ ꯑꯗꯒꯤ ꯄꯣꯛ ꯃꯤꯛꯆ꯭ꯔ ꯑꯗꯒꯤ ꯁꯃꯣꯁꯥ ꯑꯗꯒꯤ ꯑꯗꯒꯤ ꯑꯂꯨ ꯁ ꯑꯂꯩ ꯆꯣꯛ ꯀꯩꯅꯣꯗꯣ ꯑꯗꯨꯒꯗꯣ ꯌꯥꯝ ꯍꯥꯎꯋꯦ ꯑꯗꯒꯤ ꯌꯥꯝꯁꯨ ꯌꯥꯝ ꯌꯥꯝꯃꯦꯅ ꯍꯥꯏꯌꯦꯕ
ꯃꯣꯏꯗꯤ ꯂꯣꯟꯅ ꯆꯠꯂꯨꯔꯤꯔ ꯍꯣꯏ ꯃꯥꯏꯒ ꯍꯥꯏꯔꯝꯗꯕꯤ
ꯑꯗꯨ ꯉꯔꯥꯡ ꯃꯣꯏ ꯂꯩꯁꯥꯕꯤꯒꯩ ꯍꯧꯅꯔ ꯆꯠꯂꯨꯕ ꯃꯥꯜꯂꯦꯕ ꯅꯍꯥꯟ
ꯎꯝ
ꯑ
ꯐꯔꯦ ꯐꯔꯦ ꯃꯣꯏ ꯆꯠꯂꯨꯔꯗꯤ ꯑꯈꯣꯏꯁꯨ ꯑꯝꯇ ꯆꯠꯂꯒ ꯌꯦꯡ ꯇꯥꯔꯦ
ꯑꯈꯣꯏꯖꯨ ꯈꯔ ꯍꯧꯅꯔ ꯆꯠꯂꯨꯔꯁꯤ ꯀꯩꯅꯣ
ꯑꯥꯎ ꯏ ꯔꯤꯛꯁꯣ ꯑꯃꯔ ꯀꯩꯅꯣ ꯋꯥꯏꯔꯒ
ꯑꯥ ꯏ ꯔꯤꯛꯁꯣꯗ ꯆꯟꯗꯧ ꯃꯥꯟꯗꯦ ꯃꯤ ꯌꯥꯝꯃꯗꯤ ꯑꯩꯈꯣꯏ ꯑꯉꯥꯡꯒꯩ ꯌꯥꯎꯅꯔꯒ
ꯍꯣꯏ ꯐꯔꯦ ꯐꯔꯦ ꯉꯁꯤꯒꯤꯗꯤ ꯀꯩꯅꯣ ꯇꯧꯔꯁꯦ ꯍꯌꯦꯡ ꯆꯠꯂꯝꯗꯥꯏꯗ ꯄꯥꯎ ꯐꯥꯎꯅꯔꯁꯦ
ꯍꯣꯏ ꯍꯣꯏ ꯍꯣꯏ
ꯎꯝ ꯊꯝꯃꯦ ꯊꯝꯃꯦ
ꯍꯣꯏ ꯍꯣꯏ